ꯑꯥꯎ ꯆꯥꯔꯔꯕ ꯀꯩꯗꯧꯔꯅꯣ
ꯆꯥꯛꯆꯥ ꯇꯣꯛꯄꯗ ꯉꯥꯏꯔꯤꯌꯦ ꯏꯔꯨꯕ ꯑꯃꯒ ꯀꯥꯡꯉꯧ ꯑꯃꯒ ꯆꯥꯔꯦ ꯅꯪꯗꯤ ꯀꯩ ꯃꯊꯦꯜ ꯆꯥꯔꯒꯦ
ꯑꯩꯈꯣꯏꯁꯨ ꯏꯔꯣꯕ ꯑꯃ ꯆꯥꯔꯦ ꯑꯗꯒꯤ ꯀꯩꯅꯣ ꯅꯅꯥ ꯑꯌꯥꯏꯕ ꯑꯃꯒ ꯈꯤꯇꯪ ꯁꯥꯍꯜꯂꯒ ꯆꯥꯔꯦ ꯑꯗꯨꯗꯨꯒ ꯄꯥꯐꯣ ꯊꯣꯡ ꯇꯧꯔꯒ ꯑꯃ ꯆꯥꯔꯦ
ꯏꯕꯨꯝꯕꯗꯤ ꯃ ꯐꯃꯨꯡ ꯆꯪꯉꯕ ꯆꯪꯗ꯭ꯔꯤꯕ
ꯐꯃꯨꯡ ꯆꯪꯉꯦ ꯑꯩꯁꯨ ꯋꯥꯔꯦ ꯄꯣꯊꯥꯔꯁꯤꯔ ꯇꯧꯔꯝꯕꯅꯦꯕꯀꯣ ꯑꯗꯨ ꯉꯥꯛꯇꯪ ꯂꯩꯈꯤꯒꯦꯅ ꯉꯜꯂꯤꯅ ꯂꯩꯕ
ꯎꯝ ꯑꯩꯗꯤ ꯁꯨꯝ ꯍꯤꯞꯄꯦ ꯑꯗꯨꯒ ꯐꯣꯟ ꯁꯨꯝ ꯌꯦꯡꯉꯝꯃꯤꯖꯥꯠꯅꯦ ꯀꯩꯀꯩ ꯏ ꯄꯥꯎ ꯂꯩꯒꯦꯅ ꯑꯗꯣ ꯂꯣꯏꯔꯦ ꯉꯥꯏꯍꯥꯛ ꯁꯨꯝ ꯌꯥꯔꯤ ꯉꯜꯂꯤꯅ ꯇꯨꯝꯕꯗꯤ ꯇꯨꯝꯅꯤꯡꯗ꯭ꯔꯤ ꯊꯕꯛ ꯏꯪꯈꯥꯡ ꯆꯠꯂꯨꯕ꯭ꯔꯣ ꯉꯁꯤ
ꯉꯁꯤ ꯆꯠꯂꯨꯏꯌꯦ ꯑꯩꯈꯣꯏ ꯀꯣꯂꯦꯖ ꯆꯠꯂꯨꯏ ꯑꯩꯈꯣꯏ ꯀꯣꯂꯦꯖꯀꯤ ꯃꯀꯣꯛꯇꯨꯅ ꯅꯍꯥꯟ ꯑꯩꯈꯣꯏ ꯊꯕꯛ ꯆꯦꯟꯕꯒꯤ ꯀꯩꯗꯧꯕ ꯃꯌꯥꯝꯗꯣ ꯃꯥꯅ ꯀꯧꯔꯛꯄ ꯑꯗꯨꯒ ꯂꯥꯛꯑꯣꯅ ꯀꯧꯔꯛꯑꯦ ꯑꯗꯨꯏꯗꯨꯒꯤ ꯄꯨꯡ ꯇꯔꯥꯗ ꯈꯨꯗꯛꯇ ꯆꯠꯂꯨꯏꯅꯦ ꯑꯗꯨꯏꯗꯨꯒ ꯑꯗꯨꯝ ꯆꯥꯛꯁꯨ ꯆꯥꯗ꯭ꯔꯦ ꯆꯥꯛ ꯊꯣꯡꯉꯛꯀꯦ ꯇꯧꯕ ꯑꯗꯨ ꯍꯌꯦꯡꯗꯣꯅꯣ ꯅꯨꯄꯥ ꯑꯃ ꯃꯥꯒꯤ ꯂꯨꯍꯣꯡꯕꯒꯤ ꯆꯥꯛꯀꯧꯕ ꯇꯥꯕꯀꯣ ꯑꯗꯨꯗꯒꯤ ꯕꯥꯇꯣꯟ ꯊꯥꯕ ꯆꯠꯄꯗꯨꯗ ꯃꯥꯗꯣ ꯏꯅꯥꯎꯄꯥꯅ ꯕꯥꯇꯣꯟ ꯊꯥꯕ ꯆꯠꯄꯗꯨ ꯊꯣꯛꯈ꯭ꯔꯁꯤꯅ ꯇꯧꯕ ꯍꯥꯏꯗꯤ ꯇꯔꯔꯤꯠ ꯃꯈꯥꯏꯗ ꯍꯥꯊꯨ ꯍꯥꯊꯨ ꯆꯠꯂꯦ ꯑꯗꯨꯅ ꯆꯥꯛꯁꯨ ꯆꯥꯗ꯭ꯔꯦ ꯁꯪꯒꯣꯝꯐꯝ ꯀꯩꯀꯩ ꯈꯔ ꯇꯧꯔꯒ ꯆꯥꯁꯤꯜꯂꯒ ꯑꯗꯨꯝ ꯆꯠꯂꯦ ꯑꯗꯨꯒ ꯑꯥꯗ ꯄꯔꯣꯊꯥꯒꯨꯝꯕ ꯈꯔ ꯆꯥꯏꯔ ꯑꯗꯨꯝ ꯍꯜꯂꯛꯑꯦ ꯅꯪꯗꯤ ꯊꯕꯛ ꯆꯠꯄ꯭ꯔꯣ ꯀꯃꯥꯏꯅ ꯇꯧꯔꯤꯒꯦ
ꯑꯩꯁꯨ ꯍꯌꯦꯡ ꯑꯩꯈꯣꯏ ꯐꯔꯤꯈꯥ ꯗꯦꯠ ꯇꯥꯡ ꯀꯨꯟꯃꯉꯥꯗꯒꯤ ꯍꯧꯗꯣꯏꯅꯦ ꯑꯗꯨꯒꯤ ꯑꯦꯗꯃꯤꯠ ꯀꯥꯔꯠ ꯂꯧꯕ ꯆꯠꯂꯨꯔꯦ ꯑꯗꯨꯒ ꯀꯥꯟꯆꯤꯄꯨꯔꯗ ꯃꯤ ꯑꯃꯅꯤ ꯎꯅꯔꯨꯔꯦ ꯍꯜꯂꯛꯑꯀꯥꯟꯗ ꯑꯩꯈꯣꯏꯒꯤ ꯑꯣꯖꯥꯒꯤ ꯃꯌꯨꯝꯗ ꯆꯠꯂꯒ ꯑꯣꯖꯥꯒꯤ ꯃꯥꯏ ꯄꯨꯟꯁꯤ ꯋꯥꯔꯤꯒꯤ ꯑꯩ ꯀꯩꯅꯣꯝꯃ ꯔꯤꯁꯥꯔꯁ ꯋꯥꯋꯔꯥꯛ ꯑꯃ ꯇꯧꯒꯗꯕ ꯑꯗꯨꯒꯤ ꯈꯔ ꯂꯧꯈꯠꯂꯨꯔꯦ ꯑꯗꯨꯒ ꯑꯇꯣꯞꯄꯗꯤ ꯀꯩꯁꯨ ꯆꯠꯇ꯭ꯔꯦ ꯑꯗꯨ ꯆꯠꯂꯨꯕꯗ ꯍꯦꯟꯅ
ꯑꯁ ꯍꯧꯖꯤꯛ ꯍꯧꯖꯤꯛꯀꯣ ꯀꯥꯡ ꯃꯇꯝ ꯑꯣꯏꯔꯛꯄ꯭ꯔꯥ ꯈꯪꯗꯦ ꯎꯁꯣꯏ ꯎꯇꯤꯒꯨꯝꯕ ꯑꯗꯒꯤ ꯀꯩꯅꯣ ꯈꯦꯁꯤꯒꯨꯝꯕ ꯌꯥꯝ ꯆꯥꯅꯤꯡꯕꯗꯣ ꯐꯥꯎꯋꯦ ꯅꯪ ꯅꯣꯏꯗꯤ ꯀꯥꯡꯒꯤ ꯇꯧꯕꯗꯣ ꯅꯣꯏꯒꯤꯗ ꯑꯗꯨꯃꯥꯏꯅ ꯌꯨꯝꯗ ꯑꯗꯨꯝ ꯍꯧꯖꯕ꯭ꯔꯥ ꯀꯃꯥꯏꯅ ꯇꯧꯋꯦ
ꯍꯣꯏ ꯀꯥꯡ ꯑꯍꯧꯕꯖꯨ ꯑꯔꯣꯏꯕ ꯅꯨꯃꯤꯠꯁꯨ ꯍꯧꯋꯦ ꯃꯔꯛꯇꯖꯨ ꯍꯧꯕ ꯌꯥꯎꯋꯦ ꯑꯗꯨꯒ ꯑꯩꯒꯤꯗꯤ ꯁꯤꯟꯐꯝꯅꯤꯅ ꯑꯗꯨꯝ ꯀꯥꯡꯒꯤ ꯏꯁꯩꯒꯤ ꯑꯗꯨꯝ ꯆꯠꯇꯦꯕ ꯑꯗ ꯃꯔꯛꯇꯣ ꯑꯩꯅ ꯍꯥꯢꯕꯗꯣ ꯀꯥꯡ ꯅꯣꯡꯃꯃ ꯑꯈꯣꯢ ꯗꯨꯝ ꯃꯌꯥꯝ ꯄꯨꯟꯖꯦ ꯈꯦꯆꯤ ꯆꯥꯁꯦ ꯎꯇꯤ ꯐꯖꯅ ꯊꯣꯡꯉꯒ ꯑꯁ ꯎꯁꯣꯏꯒꯗꯣ ꯍꯥꯞꯄꯒ ꯑꯗꯒꯤ ꯅꯛꯍ ꯃꯔꯣꯏ ꯅꯥꯀꯨꯞꯄꯤ ꯊꯣꯡꯕ ꯑꯃ ꯇꯧꯔꯒ ꯏꯔꯣꯝꯕ ꯑꯝꯒ ꯌꯥꯎꯔꯒ ꯑꯗꯨꯝ ꯆꯥ ꯌꯥꯔꯦ
ꯎꯝ ꯑꯗꯨꯝ ꯑꯗꯨ ꯊꯣꯡꯕꯗꯣ ꯃꯣꯏ ꯃꯌꯥꯝꯅ ꯑꯗꯨꯝ ꯀꯠꯄ ꯂꯥꯛꯄꯗꯨꯅ ꯊꯣꯡꯕ꯭ꯔꯥ ꯅꯠꯇ꯭ꯔꯒꯅ ꯑꯗꯨꯝ ꯊꯣꯡꯕꯒꯤ ꯄꯩꯁꯥꯒꯨꯝꯕꯗꯤ ꯐꯪꯕ꯭ꯔ ꯈꯣꯠꯄ꯭ꯔ ꯀꯃꯥꯏ ꯇꯧꯋꯦ
ꯀꯩꯅꯣ ꯇꯧꯋꯦ ꯑꯥ ꯍꯥꯏꯕꯗꯤ ꯃꯣꯏꯒꯤ ꯍꯣ ꯃꯌꯥꯝꯅ ꯀꯠꯄ ꯂꯥꯛꯄꯁꯨ ꯑꯗꯨꯝ ꯄꯨꯂꯞ ꯂꯥꯛꯑꯒꯅ ꯃꯣꯏꯒꯤꯗ ꯑꯗꯨꯝ ꯄꯨꯂꯞ ꯍꯥꯞꯆꯜꯂꯦ ꯑꯗꯩ ꯑꯩꯈꯣꯏꯒꯤꯁꯨ ꯑꯗꯨꯝ ꯍꯥꯟꯅ ꯏꯁꯥꯅ ꯑꯗꯨꯝ ꯊꯧꯔꯥꯡ ꯇꯧꯖꯩꯌꯦꯕ ꯑꯗꯨꯒ ꯑꯗꯨꯗꯨꯒ ꯑꯗꯨꯃꯥꯏꯅ ꯄꯨꯟꯅ ꯇꯧꯔꯦ ꯑꯗꯒꯤ ꯀꯠꯂꯛꯄ ꯍꯥꯏꯔꯒꯗꯤ ꯍꯣꯏ ꯃꯣꯏ ꯃꯌꯥꯝꯅ ꯆꯦꯡ ꯆꯥꯛ ꯑꯗꯨꯃꯥꯏꯅ ꯀꯜꯂꯛꯄꯗꯨꯗ ꯑꯗꯨꯝ ꯃꯣꯏꯒꯤ ꯂꯥꯏꯒꯤ ꯑꯣꯏꯅꯕ ꯗꯈꯤꯅꯥ ꯍꯥꯞꯄꯛꯄꯁꯨ ꯌꯥꯎꯋꯦ ꯑꯗꯨꯃꯥꯏꯅ ꯇꯧꯔꯦ ꯑꯗꯨꯗꯣ ꯍꯥꯄꯛꯄꯗꯨꯅ ꯑꯩꯈꯣꯏꯅ ꯐꯪꯕ ꯑꯣꯏꯖꯔꯦ ꯑꯗꯨꯒ ꯑꯗꯨꯝ ꯊꯣꯡꯕ ꯊꯥꯛꯄ ꯂꯣꯏꯔꯛ ꯀꯥꯟꯗ ꯂꯥꯏꯒꯤ ꯎꯝ ꯂꯣꯢ ꯀꯠꯄ ꯈꯣꯠꯄ ꯂꯣꯏꯔꯀꯥꯟꯗ ꯑꯗꯨꯝ ꯃꯣꯏ ꯂꯧꯕ ꯂꯥꯛꯅꯗꯣꯏꯅꯤ ꯑꯗꯨꯃꯥꯏꯅ ꯄꯤꯅꯔꯅꯤ
ꯅꯣꯏꯒꯤ ꯂꯥꯏꯁꯪꯁꯤꯗꯤ ꯀ꯭ꯌꯥꯝ ꯆꯥꯎꯅ ꯂꯩꯌꯦ ꯑꯗꯨꯝ ꯀꯥꯡ ꯅꯣꯡ ꯆꯤꯡꯕꯒꯤ ꯄꯑꯗꯨꯃꯥꯏꯅ ꯃꯣꯏꯒꯤ ꯑꯥ ꯙꯂꯥꯏ ꯍꯥꯏꯒꯗ꯭ꯔꯥ ꯀꯩꯅꯣ ꯑꯗꯨꯝ ꯐꯖꯅ ꯃꯣꯏ ꯖꯇ꯭ꯔꯥ ꯐꯖꯅ ꯂꯩꯕ꯭ꯔ ꯀꯃꯥꯏꯅ ꯇꯧꯋꯤ ꯆꯥꯎꯕ꯭ꯔ
ꯍꯣꯏ ꯂꯩꯁꯡ ꯃꯥꯡꯇꯣꯞꯄꯨꯗꯤ ꯌꯥꯝ ꯐꯖꯅ ꯂꯩꯌꯦ ꯑꯗꯨꯒ ꯀꯥꯡꯗꯤ ꯆꯤꯡꯗ꯭ꯔꯦ ꯑꯩꯅ ꯈꯪꯕꯗ ꯍꯥꯏꯕꯗꯤ ꯑꯩꯈꯣꯏ ꯏꯙꯧ ꯍꯣꯏ ꯏꯕꯣꯛꯍꯣꯏꯒꯤ ꯃꯇꯝꯗꯕꯨꯗꯤ ꯌꯥꯝ ꯆꯥꯎꯅ ꯆꯤꯡꯉꯝꯃꯦ ꯑꯗꯨꯒ ꯑꯈꯣꯏ ꯂꯩꯀꯥꯏꯗ ꯕꯥꯃꯣꯟ ꯃꯉꯥ ꯇꯔꯨꯛ ꯂꯩ ꯂꯣꯏꯃꯛ ꯆꯤꯡꯉꯦ ꯑꯗꯣ ꯃꯐꯝ ꯌꯥꯝ ꯌꯥꯝꯕꯅꯤꯅ ꯑꯩꯈꯣꯏꯒꯤꯗꯤ ꯀꯌꯥ ꯆꯤꯡꯗ꯭ꯔꯦ ꯑꯗꯣ ꯑꯩꯒꯤ ꯃꯇꯝꯗ ꯆꯤꯡꯒꯦꯕꯨꯗꯤ ꯈꯜꯂꯤ ꯑꯗꯨꯒ ꯀꯥꯡꯖꯦ ꯀꯩꯅꯣꯅꯦ ꯍꯣꯏ ꯀꯣꯅꯨꯡꯒꯤ ꯀꯥꯡꯖꯨ ꯌꯥꯝ ꯆꯥꯎꯋꯤꯗꯅ ꯑꯗꯨꯃꯥꯏꯅ ꯇꯧꯗꯅ ꯑꯩꯈꯣꯏꯒꯤꯁꯨ ꯁꯤꯀꯦꯟ ꯀꯣꯅꯨꯡꯒꯤ ꯀꯥꯡꯀ ꯍꯥꯏ ꯈꯪꯅꯔꯝꯃꯦꯒ ꯍꯥꯏꯔꯗꯤ ꯑ ꯀꯥꯡꯗꯣ ꯀꯩꯅꯣ ꯇꯧꯋꯦꯕ ꯑ ꯑꯩꯅ ꯑꯩꯈꯣꯏꯅ ꯈꯪꯉꯛꯄꯗ ꯁꯤꯗꯣꯛꯑꯗꯤ ꯂꯩꯔꯝꯃꯦ ꯒ꯭꯭ꯌꯥꯟ ꯇꯥꯔꯛꯄ ꯃꯤꯀꯨꯞꯇꯗꯤ ꯑꯗꯨꯒ ꯇꯧꯕꯇꯕꯨ ꯀꯥꯡꯒꯤ ꯕꯣꯗꯤ ꯈꯛꯇꯪꯗ ꯑꯩꯈꯣꯏ ꯏꯁꯥꯒꯤ ꯂꯦꯛꯃꯨꯛ ꯋꯥꯡꯉꯦꯕ ꯀꯩꯢꯝ ꯌꯥꯎꯗ꯭ꯔꯤꯉꯩꯗ ꯃꯥꯒꯤ ꯐꯝꯐꯝ ꯅꯣꯡꯕꯝ ꯅꯠꯇꯕꯤꯗ ꯃꯥꯒꯤ ꯋꯥꯡꯕꯗꯣ ꯀꯥꯡ ꯆꯥꯎꯔꯝꯒꯅꯤꯗꯤ ꯈꯜꯂꯦ ꯑꯗꯣ ꯍꯧꯖꯤꯛ ꯆꯤꯡꯉꯛꯇ꯭ꯔꯝꯅꯤꯅ ꯑꯗꯨꯝ ꯁꯨꯝ ꯃꯜꯂꯛꯄꯅꯤꯅ ꯄꯣꯠꯇꯣ ꯀꯨꯏꯔꯛꯄꯅꯤꯅ ꯀꯩꯅꯣ ꯇꯧꯕꯗ ꯆꯤꯡꯗ꯭ꯔꯦ ꯑꯩꯈꯣꯏꯒꯤꯗꯤ ꯑꯗꯨꯒ ꯈꯔ ꯂꯩꯔꯒ ꯑꯩꯅ ꯁꯨꯝ ꯉꯝꯖꯕ ꯀꯥꯟꯗ ꯀꯥꯡꯒꯤ ꯁꯤꯖꯟ ꯂꯥꯛꯄꯗ ꯍꯟꯗꯛ ꯅꯠꯇ꯭ꯔꯒꯖꯨ ꯃꯌꯥꯝ ꯁꯨꯝ ꯆꯍꯤ ꯆꯍꯤ ꯈꯨꯗꯤꯡꯒꯤ ꯂꯥꯛꯀꯅꯤꯗꯅ ꯑꯗꯨꯗ ꯆꯤꯡꯒꯦꯅ ꯈꯜꯂꯦ ꯏꯃꯥꯟꯅꯕ ꯑꯗꯒꯤ ꯈꯪꯅ ꯆꯠꯅꯕ ꯂꯩꯀꯥꯏꯒꯤ ꯑꯍꯜ ꯂꯃꯟ ꯃꯌꯥꯝ ꯌꯥꯎꯍꯜꯂꯒ
ꯍꯣꯢ ꯅꯣꯏ ꯈꯪꯕꯗ ꯀꯩꯅꯣ ꯇꯧꯒꯦ ꯍꯥꯏꯔꯤꯁꯦ ꯑꯗꯨꯝ ꯀꯩꯅꯣ ꯇꯧꯕꯒꯤꯔ ꯌꯥꯗꯕꯒꯤ ꯀꯩꯅꯣ ꯇꯧꯒꯤꯔ ꯅꯠꯇ꯭ꯔꯒꯅ ꯁꯨꯝ ꯑꯥ ꯆꯍꯤ ꯑꯃ ꯆꯍꯤ ꯑꯃ ꯂꯩꯕꯗ ꯑꯗꯨꯝ ꯄꯥꯟꯖꯤꯜꯂ ꯊꯝꯕꯗꯤ ꯌꯥꯗꯅꯤꯅꯀꯣ ꯑꯗꯨꯝ ꯁꯤꯟꯗꯣꯛꯑ ꯊꯝꯕ ꯇꯧꯕꯤꯕꯗꯒꯤ ꯑꯗꯨꯝ ꯄꯥꯟꯈꯠꯄꯒꯨꯝꯕ ꯐꯔꯛ ꯇꯥꯒꯤꯕꯒꯤ ꯑꯗꯨꯃꯥꯏ ꯇꯧꯕꯒꯤꯔ ꯀꯃꯥꯏ ꯇꯧꯕꯒꯤꯅꯣ ꯌꯥꯝ ꯆꯥꯎꯕꯒꯤ ꯑꯣꯏꯕ ꯑꯗꯨꯒꯤꯔꯥ
ꯌꯥꯝ ꯁꯦꯡꯅ ꯍꯥꯏꯔꯒꯗꯤ ꯍꯣꯏ ꯆꯍꯤ ꯈꯨꯗꯤꯡꯒꯤ ꯑꯗꯨꯝ ꯃꯣꯏ ꯁꯤꯗꯤ ꯑꯗꯨꯝ ꯁꯤꯗꯣꯛꯇꯣꯏꯅꯦꯕ ꯃꯊꯛ ꯄꯨꯜꯂꯞ ꯑꯗꯨꯝ ꯊꯝꯗꯦ ꯈꯔ ꯁꯤꯠ ꯊꯤꯌꯗꯦꯗꯁꯨ ꯁꯨꯝ ꯆꯍꯤ ꯀꯨꯏꯔꯛꯄꯒ ꯑꯗꯒꯤ ꯑꯃꯨꯛ ꯃꯥꯒꯤ ꯀꯥꯡ ꯆꯤꯡꯕ ꯍꯥꯏꯕꯩ ꯋꯥꯅꯦ ꯀꯥꯡ ꯆꯤꯡꯕ ꯇꯧꯔꯛꯑꯒꯗꯤ ꯃꯤꯖ ꯇꯟꯅꯩ ꯑꯗꯒꯤ ꯁꯨꯝ ꯊꯕꯛ ꯑꯃꯁꯨ ꯍꯥꯞꯆꯜꯂꯛꯇꯣꯏꯅꯦꯕ ꯑꯗꯣ ꯊꯕꯛ ꯊꯥꯡ ꯁꯨꯝ ꯁꯪꯅꯔꯛꯇꯕꯗꯣ ꯑꯗꯨꯗꯒꯤꯗꯤ ꯁꯨꯝ ꯆꯤꯡꯈꯤꯗꯕ ꯆꯤꯡꯈꯤꯗꯕ ꯇꯧꯗꯨꯅ ꯑꯍꯜ ꯂꯃꯟꯁꯨ ꯂꯩꯁꯜꯂꯛꯇ꯭ꯔꯦ ꯃꯇꯝꯒꯤ ꯃꯇꯨꯡ ꯏꯟꯅ ꯑꯗꯨꯗꯒꯤꯗꯤ ꯁꯨꯝ ꯅꯍꯥ ꯉꯥꯛꯇ ꯉꯥꯏꯍꯧꯕꯅꯤꯅ ꯑꯇꯣꯞꯄ ꯊꯪꯅꯕꯗꯁꯨ ꯕꯥꯃꯣꯟ ꯃꯌꯥꯝ ꯂꯩꯕꯅꯤ ꯃꯣꯏ ꯁꯨꯝ ꯇꯤꯡꯅꯔꯕꯅꯤꯅ ꯁꯨꯝ ꯀꯣꯝꯊꯣꯛꯄꯗꯣ ꯈꯔ ꯑꯗꯨꯃꯥꯏꯅ ꯁꯨꯝ ꯇꯧꯒꯤꯕ ꯍꯥꯏꯇꯥꯔꯦ
ꯒꯨꯝꯕ ꯈꯦꯆꯤꯒꯨꯝꯕ ꯊꯣꯡꯕ ꯈꯣꯠꯄ ꯇꯧꯕꯁꯦ ꯑꯗꯣ ꯆꯧꯔꯥꯛꯅ ꯀꯣꯔꯐꯨꯒꯨꯝꯕ ꯀꯌꯥꯗꯤ ꯊꯣꯡꯉꯦ ꯈꯣꯠꯂꯦ ꯑꯗꯣ ꯅꯣꯏ ꯃꯤ ꯀ꯭ꯌꯥꯃꯥꯏ ꯀꯌꯥꯅ ꯀꯃꯥꯏꯅ ꯇꯧꯔꯒ ꯊꯣꯡꯉꯤꯅꯣ ꯑꯗꯨꯝ ꯍꯥꯏꯅꯔꯨꯕ ꯇꯧꯗꯅ ꯂꯥꯛꯄ꯭ꯔꯥ ꯅꯠꯇ꯭ꯔꯒ ꯑꯦ ꯁꯃꯥꯏꯁꯦ ꯉꯁꯤꯗꯤ ꯊꯣꯡꯗꯣꯏꯅꯦ ꯑꯗꯨ ꯑꯗꯨ ꯍꯥꯏꯔꯒ ꯃꯤ ꯇꯨ ꯚꯥꯃꯣꯟ ꯀꯩꯀꯩꯗꯨ ꯍꯥꯏꯐꯦꯠ ꯅꯦꯛꯄ ꯈꯣꯠꯄ ꯑꯗꯒꯤ ꯍꯥꯏꯕ ꯈꯣꯠꯄ ꯆꯠꯄꯗꯤ ꯑꯗꯨꯃꯥꯏꯅ ꯇꯧꯕ꯭ꯔꯥ ꯀꯃꯥꯏꯅ ꯇꯧꯏ
ꯎꯝ ꯀꯩꯅꯣ ꯇꯧꯋꯦ ꯌꯥꯝ ꯌꯥꯝꯗ ꯌꯥꯝꯈ꯭ꯔꯒꯗꯤ ꯃꯤ ꯊꯥꯡꯒꯩ ꯁꯦꯡꯅ ꯅꯦꯛꯑꯦ ꯅꯦꯛꯇ꯭ꯔꯒꯅ ꯑꯩꯈꯣꯏ ꯌꯨꯝꯒꯤ ꯆꯥꯛ ꯊꯣꯡꯕ ꯍꯩꯕ ꯃꯤꯅ ꯑꯗꯨꯝ ꯊꯣꯡꯉꯦ ꯑꯗꯨꯒ ꯊꯕꯛ ꯏꯪꯈꯥꯡ ꯁꯪꯅꯗ꯭ꯔꯒꯅ ꯃꯤ ꯑꯇꯣꯞꯄ ꯅꯦꯛꯄ ꯑꯗꯒꯤ ꯑꯃꯨꯛ ꯀꯩꯅꯣ ꯇꯧꯋꯦ ꯑꯩꯈꯣꯏꯒꯤ ꯀꯥꯡꯒꯤ ꯀꯠꯐꯝ ꯊꯣꯛꯄꯗꯣ ꯁꯝꯅ ꯍꯥꯏꯕ ꯑꯗꯣ ꯍꯣꯏ ꯄꯤꯛꯑꯕꯗ ꯌꯥꯝ ꯄꯤꯛꯅ ꯄꯥꯔꯕꯗ ꯀꯣꯔꯐꯨ ꯑꯅꯤꯃꯨꯛꯇꯤ ꯊꯣꯡꯉꯦ ꯀꯣꯔꯐꯨ ꯑꯅꯤ ꯍꯥꯏꯖꯦ ꯌꯥꯝ ꯆꯥꯗꯣꯏꯅꯦꯕ ꯑꯈꯣꯏꯒꯤ ꯆꯨꯝꯅꯒꯤ ꯈꯦꯆꯤ ꯅꯠꯇꯕ ꯎꯁꯣꯞꯇꯒ ꯁꯨꯝ ꯇꯧꯔꯤꯖꯦ ꯑꯩꯈꯣꯏꯒꯤ ꯀꯣꯔꯐꯨꯗ ꯆꯥꯛ ꯊꯣꯡꯉꯤꯖꯦ ꯆꯥꯛ ꯀꯣꯔꯐꯨ ꯑꯝꯅꯒ ꯃꯤ ꯀꯨꯟꯃꯨꯛ ꯆꯥꯕ ꯌꯥꯕꯅꯦꯕ ꯑꯗꯣ ꯈꯦꯆꯤꯗꯗꯤ ꯁꯝꯅ ꯍꯥꯏꯔꯕꯗ ꯑꯩꯈꯣꯏꯒꯤ ꯆꯥꯛ ꯆꯥꯕꯗꯧꯅꯗꯤ ꯄꯨꯔꯥ ꯆꯥꯟꯅꯗꯦꯗꯅ ꯑꯗꯨꯅ ꯈꯦꯆꯤꯗꯤ ꯑꯗꯨꯝ ꯈꯔ ꯈꯔꯒꯤꯅꯤꯗꯅ ꯑꯗꯨꯅ ꯀꯣꯔꯐꯨ ꯑꯝꯅ ꯑꯗꯨꯝ ꯃꯤ ꯌꯥꯝ ꯆꯥꯕ ꯀꯣꯟꯅꯩ ꯑꯗꯣ ꯀꯣꯔꯐꯨ ꯑꯅꯤ ꯑꯗꯨꯃꯥꯏꯅ ꯊꯣꯡꯉꯦ ꯑꯗꯨꯒ ꯑꯈꯣꯏ ꯏꯕꯣꯛꯍꯣꯏ ꯏꯙꯧꯍꯣꯏ ꯂꯩꯔꯤꯉꯩ ꯃꯇꯝꯗ ꯃꯣꯏꯅ ꯍꯥꯏꯖꯤꯅ ꯀꯥꯡ ꯆꯤꯡꯕꯖꯦ ꯆꯤꯡꯕ ꯍꯜꯂꯛꯑꯅꯤ ꯑꯗꯨꯒ ꯅꯨꯃꯤꯗꯥꯡꯖꯤꯅ ꯑꯈꯣꯏꯒꯤ ꯅꯨꯄꯥ ꯃꯆꯥ ꯄꯜ ꯥ ꯂꯥꯗꯒꯤ ꯖꯣꯏꯗꯦꯕ ꯈꯨꯕꯥꯛ ꯏꯁꯩ ꯖꯒꯣꯏ ꯆꯥꯂꯤ ꯁꯥꯕ ꯃꯌꯥꯝꯖꯦ ꯇꯧꯕ ꯂꯣꯏꯔꯀꯥꯟꯗ ꯈꯦꯆꯤꯖꯤ ꯌꯦꯟꯗꯣꯏꯅꯦ ꯍꯥꯏꯕꯀꯣ ꯄꯨꯡ ꯅꯣꯡꯉꯥꯜꯂꯝꯗꯥꯏꯒꯤ ꯄꯨꯡ ꯑꯃ ꯃꯈꯥꯏ ꯑꯅꯤ ꯇꯥꯕꯒ ꯌꯥꯎꯋꯦꯌꯦ ꯑꯗ ꯈꯦꯆꯤ ꯄꯨꯝꯕꯒ ꯌꯥꯎꯋꯦ ꯍꯥꯏꯖꯤꯅꯤ ꯀꯨꯏꯃꯟꯗꯅ ꯃꯇꯝꯗꯨꯒꯤ ꯑꯣꯏꯅ ꯍꯥꯏꯇꯥꯔꯦ ꯊꯥꯏꯅꯒꯤ
ꯍꯣꯏ ꯑꯗꯨꯁꯨ ꯑꯈꯣꯏ ꯅꯍꯥꯋꯥꯏꯅꯦ ꯑꯈꯣꯏꯅꯁꯨ ꯑꯉꯥꯡ ꯑꯣꯏꯔꯤꯀꯥꯟꯗ ꯑꯈꯣꯏ ꯁꯤꯗ ꯑꯈꯣꯏ ꯏꯁꯥꯒꯤ ꯃꯥꯟꯗꯞꯇꯤ ꯂꯩꯖꯩꯑꯕꯀꯣ ꯑꯗꯨꯝ ꯑꯌꯨꯛꯀꯨꯝꯕꯁꯤꯅ ꯑꯗꯨꯝ ꯁꯤꯗ ꯆꯥꯗꯣꯏꯅꯦꯕ ꯑꯈꯣꯏꯒꯤ ꯑꯈꯣꯏꯒꯤ ꯁꯥꯒꯩ ꯍꯥꯏꯇꯥꯔꯦ ꯁꯤ ꯃꯌꯥꯝꯖꯨ ꯂꯣꯏ ꯀꯠꯂꯛꯑꯒ ꯈꯣꯠꯂꯒ ꯑꯗꯨꯝ ꯍꯣꯏ ꯑꯩꯈꯣꯏꯁꯨ ꯑꯗꯨꯝ ꯀꯣꯔꯐꯨ ꯑꯃꯒꯨꯝꯕ ꯊꯣꯡꯉꯦ ꯍꯥꯏꯗꯤ ꯃꯤ ꯑꯗꯨ ꯌꯥꯝꯕꯅꯤꯅꯀꯣ ꯑꯗꯨꯗꯨꯒ ꯆꯥꯕ ꯑꯗꯨꯝ ꯆꯥꯕ ꯃꯐꯝꯗꯁꯨ ꯌꯥꯎꯋꯦ ꯑꯗꯨꯒ ꯆꯥꯎꯍꯧꯗꯕ ꯀꯥꯡꯕꯨꯈꯩꯅ ꯌꯨꯝꯊꯣꯡ ꯌꯨꯝꯊꯣꯡꯒꯤ ꯑꯗꯨꯝ ꯈ꯭ꯔ ꯈ꯭ꯔ ꯊꯤꯜꯂꯛꯇꯣꯏꯅꯦꯕꯀꯣ ꯑꯗꯨꯃꯥꯏꯅ ꯆꯥꯏꯔꯤ ꯅꯨꯡꯗꯥꯡ ꯋꯥꯏꯔꯝꯁꯦ ꯊꯑꯣꯏꯅ ꯑꯩꯈꯣꯏ ꯃꯥꯟꯗꯧ ꯑꯆꯧꯕ ꯆꯠꯇꯣꯏꯅꯦꯕ ꯀꯩꯒꯤꯅꯣ ꯍꯥꯏꯕ ꯃꯇꯝꯗ ꯀꯥꯡ ꯆꯤꯡꯉꯅꯤꯅ ꯀꯥꯡ ꯆꯤꯡꯕꯒꯤ ꯕꯥꯃꯣꯟꯅ ꯑꯗꯒꯤ ꯆꯣꯠ ꯆꯞ ꯆꯣꯡꯕ ꯃꯌꯥꯝꯗꯣ ꯂꯣꯏꯔꯒ ꯑꯗꯨꯝ ꯌꯦꯟꯗꯣꯏꯅꯦꯕ ꯑꯗꯨꯝ ꯆꯦꯔꯪ ꯆꯦꯔꯪꯗ ꯃꯇꯝꯗꯨꯗ ꯀꯣ ꯆꯦꯔꯪ ꯆꯦꯔꯪꯗ ꯍꯥꯞꯄ ꯌꯦꯡꯉꯦꯗ ꯌꯦꯜꯂꯦꯕꯀꯣ ꯑꯗꯨꯣ ꯐꯪꯍꯧꯅꯉꯥꯏ ꯍꯥꯏꯗꯤ ꯌꯥꯝ ꯍꯔꯧꯕꯒꯤ ꯋꯥꯁꯨ ꯑꯗꯨꯝ ꯌꯥꯝ ꯆꯥꯅꯤꯡꯕꯒꯤ ꯋꯥꯁꯨ ꯅꯠꯇꯕ ꯌꯨꯝꯗꯁꯨ ꯆꯥꯔꯤꯅꯤ ꯑꯌꯨꯛꯀꯤ ꯆꯥꯕꯁꯨ ꯑꯗꯨꯨꯝ ꯂꯦꯝꯞꯇꯅ ꯈꯣꯠꯇꯅ ꯇꯧꯕꯁꯨ ꯂꯩꯔꯤꯅꯦꯕꯀꯣ ꯑꯗꯨꯒ ꯁꯨꯝ ꯍꯥꯏꯗꯤ ꯋꯥꯈꯜꯗ ꯅꯨꯡꯉꯥꯏꯕ ꯑꯃ ꯑꯗꯩ ꯏꯁꯥꯗ ꯗꯨꯝ ꯌꯥꯝ ꯀꯩꯅꯣ ꯇꯧꯕ ꯍꯥꯏꯗꯤ ꯑꯗꯨ ꯐꯪꯉꯨꯔꯦ ꯈꯣꯠꯂꯨꯔꯦꯒ ꯍꯥꯏꯔꯒ ꯌꯥꯝ ꯃꯃꯜ ꯂꯩꯕꯩ ꯇꯥꯏꯞꯇꯒ ꯈꯟꯖꯔꯒ ꯇꯧꯕꯗꯣ ꯑꯗꯨꯃꯥꯏꯅ ꯇꯧꯕꯒꯤ ꯊꯑꯣꯏꯅ ꯃꯣꯏꯒꯤ ꯀꯩꯅꯣ ꯃꯌꯥꯝꯗꯣ ꯊꯧꯔꯝ ꯀꯩꯀꯩ ꯃꯌꯥꯝꯗꯣ ꯂꯣꯏꯅ ꯃꯔꯛꯇꯗꯤ ꯌꯦꯟꯊꯣꯛꯇꯦꯗꯅꯀꯣ ꯂꯣꯏꯔꯝꯗꯥꯏꯗ ꯌꯦꯡ ꯊꯑꯣꯏꯅꯗꯤ ꯂꯣꯏꯕ ꯉꯥꯏꯔ ꯈꯣꯠꯂꯕ ꯕꯣꯕꯣ ꯍꯣꯏ ꯅꯠꯇꯒ ꯑꯗꯨꯝ ꯐꯝꯃꯒ ꯊꯋꯡ ꯆꯥꯕꯒꯤ ꯑꯗꯨꯝ ꯅꯨꯡꯉꯥꯏꯕꯁꯨ ꯂꯩꯌꯦꯕꯀꯣ ꯑꯗꯨ ꯃꯇꯝꯗ ꯌꯥꯝ ꯅꯨꯡꯉꯥꯏꯕꯅꯤꯅꯦ
ꯃꯥꯅꯦ ꯃꯥꯅꯦ ꯍꯥꯏꯗꯤ ꯃꯥꯒꯤ ꯊꯧꯗꯣꯛꯇꯣ ꯂꯥꯛꯑꯀꯥꯟꯗ ꯁꯨꯝ ꯌꯨꯝꯗꯕꯨꯗꯤ ꯄꯪꯆꯥꯥ ꯑꯃ ꯆꯥꯕ ꯍꯥꯏꯇꯥꯔꯦ ꯑꯗꯨꯒ ꯑꯗꯨꯃꯥꯏꯅ ꯑꯗꯨꯒꯤ ꯀꯥꯡ ꯆꯤꯡꯛꯄꯕꯒꯤ ꯃꯅꯨꯡꯗ ꯂꯥꯛꯄꯒ ꯁꯨꯝ ꯆꯥꯕꯗꯨ ꯕꯤꯠꯇꯣ ꯌꯥꯝꯃꯁꯨ ꯌꯥꯝꯗ꯭ꯔꯁꯨ ꯑꯗꯨꯅ ꯑꯗꯨꯅ ꯃꯊꯦꯜ ꯑꯃꯅꯦ ꯑꯗꯨꯁꯨ ꯅꯣꯔꯃꯦꯜ ꯁꯨꯝ ꯌꯨꯝꯗ ꯆꯥꯖꯕꯗꯨꯒꯗꯤ ꯃꯒꯨꯟ ꯈꯤꯇꯪ ꯈꯦꯠꯅꯕꯅꯦꯕ ꯑꯗꯨꯃꯥꯏꯅ ꯇꯧꯕꯗꯨꯒꯤ ꯅꯨꯡꯉꯥꯏꯕ ꯑꯃꯁꯨ ꯂꯩ
ꯍꯣꯏ ꯑꯗꯨꯅꯦ ꯑꯩ ꯅꯪꯅ ꯊꯣꯡꯕꯁꯦ ꯑꯝ ꯆꯥꯅꯤꯡꯕ ꯍꯥꯏ ꯇꯔꯦ ꯑꯗꯨꯝ ꯃꯣꯏꯅ ꯇꯤꯟꯅꯕꯗꯤ ꯍꯥꯏꯌꯦꯕꯀꯣ ꯀꯣ ꯍꯥꯎꯋꯦ ꯍꯥꯎꯋꯦ ꯍꯥꯏꯅ ꯑꯗ ꯑꯃꯨꯛ ꯇꯪꯗꯤ ꯆꯥꯈ꯭ꯔꯦ ꯑꯗꯨꯝ ꯀꯥꯡꯒꯤ ꯅꯠꯇꯕꯀꯣ ꯅꯍꯥꯟꯃꯨꯛ ꯑꯈꯣꯏꯅ ꯅꯨꯃꯤꯗꯥꯡ ꯑꯃ ꯄꯨꯟꯕ ꯀꯥꯟꯗ ꯅꯪꯅ ꯁꯣꯏꯕꯨꯝ ꯏꯔꯣꯟꯕ ꯑꯁ ꯑꯩꯅ ꯂꯣꯜꯂꯤꯅꯦ ꯈꯣꯠꯂꯤꯅꯦ ꯇꯧꯔꯒ ꯄꯨꯊꯣꯔꯛꯈꯤꯕ ꯑꯃ ꯌꯥꯎꯋꯦꯕ ꯄꯣꯠ ꯑꯗꯨꯈꯛ ꯆꯥꯈ꯭ꯔꯦꯕꯀꯣ ꯅꯪ ꯉꯁꯣꯏ ꯑꯃꯨꯛ ꯂꯔꯕꯗ ꯑꯇꯣꯞꯄ ꯊꯣꯡꯄ ꯈꯣꯠꯄꯗꯤ ꯆꯥꯕꯗꯤ ꯑꯝꯇ ꯆꯥꯗ꯭ꯔꯤ
ꯆꯥꯁꯦ ꯆꯥꯁꯦ ꯀꯥꯡ ꯃꯅꯨꯡꯗ ꯐꯖꯅꯅꯦ ꯎꯁꯣꯏꯕꯗꯣ ꯍꯥꯞꯄꯒ ꯎꯁꯣꯏ ꯎꯇꯤ ꯇꯧꯔꯒ ꯑꯗꯨꯒ ꯃꯔꯣꯏ ꯐꯖꯅ ꯅꯞ ꯅꯞ ꯂꯥꯎꯅ ꯊꯣꯡꯉꯁꯤ ꯕꯣꯔꯤꯒ ꯍꯥꯞꯄꯒꯀꯣ ꯂꯩꯕꯥꯛ ꯍꯋꯥꯏꯒ ꯍꯥꯞꯄꯒ ꯑꯗꯨꯒ ꯏꯔꯣꯝꯕ ꯑꯝ ꯇꯧꯔꯒ ꯆꯥꯁꯦ ꯑꯗꯨꯒ ꯀꯩꯅꯣꯁꯨ ꯆꯥꯛ ꯊꯣꯡꯕꯒ ꯑꯗꯨꯝ ꯆꯞ ꯃꯥꯟꯅꯩꯌꯦ ꯈꯦꯆꯤ ꯍꯧꯕꯁꯤꯁꯨ ꯑꯗꯨꯅ ꯃꯥꯒꯤ ꯍꯋꯥꯏ ꯈꯔ ꯃꯆꯨ ꯑꯗꯒꯤ ꯑ ꯃꯔꯣꯏ ꯑꯗꯒꯤ ꯎꯝ ꯅꯠꯇꯦ ꯁꯣꯔꯤ ꯃꯨꯔꯣꯛ ꯑꯇꯦꯛꯄꯒꯨꯝꯕ ꯁꯨꯃꯥꯏꯅ ꯍꯥꯞꯄꯒ ꯊꯣꯡꯈꯤꯕꯒꯤ ꯋꯥꯅꯦ ꯐꯅ ꯅꯤꯌꯣꯝ ꯁꯤꯁꯇꯦꯝꯗꯤ ꯑꯗꯨꯒ ꯂꯣꯏꯔ ꯀꯥꯟꯗ ꯄꯨꯔꯥ ꯊꯣꯡꯕ ꯂꯣꯏꯔꯦ ꯍꯥꯏ ꯀꯥꯟꯗ ꯑꯩꯈꯣꯏꯒꯤ ꯊꯥꯎꯗ ꯃꯔꯣꯏ ꯈꯔ ꯇꯥꯎꯔꯅꯤ ꯈꯔ ꯀꯥꯔꯞ ꯀꯥꯔꯞ ꯀꯥꯕꯗꯤ ꯅꯠꯇꯕ ꯊꯥꯎꯗꯣ ꯇꯥꯎꯊꯣꯛꯑꯦꯗꯅ ꯑꯗꯨꯒ ꯑꯗꯨꯒꯤ ꯂꯣꯏꯔꯕ ꯄꯣꯠꯇꯣ ꯆꯥꯛꯇꯧꯅ ꯊꯤꯗꯣꯛꯑ ꯃꯇꯨꯡꯗ ꯇꯣꯠꯇꯣꯏꯅꯦꯕ ꯑꯃꯨꯛ ꯘꯤ ꯍꯥꯞꯄꯒ ꯊꯥꯎ ꯍꯥꯞꯄꯒ ꯑꯗꯨꯗ ꯃꯥꯏ ꯐ꯭ꯂꯦꯕꯔ ꯇꯣꯉꯥꯟꯕ ꯃꯅꯝ ꯃꯍꯥꯎ ꯑꯃ ꯊꯣꯛꯂꯛ ꯑꯅꯤ ꯑꯗꯨꯒ ꯑꯗꯩꯗꯤ ꯑꯗꯨꯝ ꯈꯦꯆꯤꯒꯤ ꯃꯅꯝ ꯇꯣꯞ ꯇꯣꯞꯄ ꯑꯃ ꯊꯣꯛꯂꯛ ꯑꯅꯤ ꯑꯗꯨꯒ ꯍꯦꯛ ꯊꯝꯅꯥꯗ ꯍꯥꯞꯄ ꯀꯥꯟꯗ ꯊꯝꯅꯥꯒꯤꯁꯨ ꯊꯝꯅꯥꯗ ꯆꯥꯕꯖꯤꯖꯨ ꯃꯥꯒꯤ ꯃꯅꯝ ꯔꯣꯁ ꯑꯃ ꯂꯩꯕꯅꯦꯕ ꯑꯈꯣꯏꯒꯤ ꯆꯨꯝꯅꯒꯤ ꯃ ꯑ ꯄꯨꯈꯝꯗ ꯅꯠꯇ꯭ꯔꯒ ꯄ꯭ꯂꯦꯠ ꯀꯨꯝꯕꯗ ꯍꯥꯞꯄ ꯅꯠꯇꯕ ꯊꯝꯅꯥꯒꯅ ꯍꯦꯟꯅ ꯆꯥꯅꯩ ꯊꯃ ꯀꯩꯅꯣꯒꯤꯗꯤ ꯈꯦꯆꯤꯒꯤꯗꯤ ꯆꯥꯁꯤ ꯑꯗꯣ ꯍꯟꯗꯛ ꯅꯣꯡꯃ ꯍꯥꯏꯅꯔꯒ ꯍꯣꯏ
ꯍꯣꯏ ꯆꯥꯏ ꯆꯥꯔꯁꯦ ꯑꯗꯨꯝ ꯍꯥꯏꯗꯤ ꯃꯇꯝ ꯃꯇꯝꯒꯤ ꯑꯗꯨꯝ ꯆꯥꯅꯤꯡꯕꯃ ꯂꯥꯛꯏꯗꯅꯀꯣ ꯍꯥꯏ ꯍꯥꯏ ꯗꯤ ꯁꯤ ꯃꯇꯝꯗ ꯑꯗꯨꯝ ꯃꯁꯥꯅ ꯑꯗꯨꯝ ꯆꯥꯅꯤꯡꯉꯛꯄ ꯈꯣꯠꯄ ꯃꯇꯝ ꯍꯥꯏ ꯑꯗꯨꯝ ꯂꯥꯛꯑꯦꯕꯀꯣ ꯑꯩꯁꯨ ꯈꯩꯁꯤ ꯊꯣꯡꯕ ꯑꯗꯨꯝ ꯍꯩꯌꯦ ꯍꯥꯏꯕꯗꯤ ꯑꯩꯈꯣꯏꯅ ꯃꯨꯛ ꯊꯣꯡꯕꯗ ꯃꯨꯛ ꯊꯥꯎ ꯁꯣꯛ ꯍꯥꯟꯅ ꯇꯧꯊꯣꯛ ꯑꯅꯤꯗꯅ ꯑꯗꯨꯗꯨꯒ ꯑꯗꯨꯝ ꯃꯒꯤ ꯀꯩꯅꯣ ꯇꯧꯕ ꯃꯌꯥꯝꯗꯣ ꯑꯩꯈꯣꯏ ꯍꯥꯞꯆꯤꯜꯂꯒ ꯑꯗꯨꯝ ꯆꯥꯛ ꯊꯣꯡꯕ ꯇꯥꯏꯞꯇꯣ ꯊꯣꯡꯕꯅꯦꯕ ꯅꯒꯤꯅ ꯑꯃꯨꯛ ꯍꯥꯟꯅ ꯀꯣꯟꯅ ꯆꯥꯛ ꯊꯣꯡꯕ ꯇꯥꯏꯞꯇ ꯇꯧꯔꯒ ꯑꯃꯨꯛ ꯁꯣꯛꯞ ꯀꯩꯀꯩ ꯇꯧꯔꯒ ꯍꯥꯞꯆꯤꯟꯕꯅꯤꯅꯀꯣ ꯑꯗꯨꯝ ꯆꯞ ꯃꯥꯟꯅꯩꯗꯀꯣ ꯑꯗꯨꯝ ꯃꯈꯟ ꯃꯈꯟ
ꯃꯥꯅꯦ ꯃꯥꯅꯤ ꯃꯥꯅꯦ ꯍꯥꯟꯅ ꯑꯗꯨꯝ ꯊꯥꯎ ꯉꯧ ꯊꯣꯛꯑꯒ ꯆꯦꯡꯗꯣ ꯍꯥꯞꯆꯤꯜꯂ ꯉꯧꯔ ꯈꯣꯠꯂ ꯑꯗꯨꯃꯥꯏꯅ ꯇꯧꯔꯁꯨ ꯌꯥꯏ ꯑꯗꯒꯤ ꯁꯨꯛ ꯍꯥꯞ ꯍꯥꯞꯇꯕꯤꯗ ꯀꯣꯟꯅ ꯅꯣꯔꯃꯦꯜ ꯍꯥꯞꯄꯁꯨ ꯌꯥꯏ ꯑꯗꯒꯤ ꯍꯦꯛ ꯁꯨꯝ ꯁꯤꯁꯇꯦꯝ ꯃꯥ ꯀꯩꯅꯣꯒ ꯈꯤꯇꯪꯗꯅꯦ ꯊꯩꯅꯔꯤꯁꯦ ꯄ꯭ꯂꯥꯎ ꯍꯧꯔꯒ ꯑꯃꯨꯛ ꯈꯤꯇꯪꯗꯤ ꯈꯤ ꯈꯦꯅꯦ ꯑꯗꯨꯒꯁꯨ ꯃꯍꯥꯎ ꯑꯃꯝꯝꯅꯦ ꯄ꯭ꯂꯥꯎꯅ ꯄ꯭ꯂꯥꯎꯒꯤ ꯃꯍꯥꯎ ꯑꯃ
ꯎꯝ ꯑꯗꯨꯅꯦ ꯑꯩ ꯈꯪꯒꯗ ꯇꯧꯔꯤꯁꯦ ꯆꯥꯥꯁꯦ ꯑꯩꯁꯨ ꯑꯗꯨꯝ ꯑꯩꯁꯦ ꯑꯌꯥꯝꯕꯅ ꯎꯁꯣꯢ ꯎꯇꯤꯕꯨꯗꯤꯀꯣ ꯎꯇꯤ ꯊꯥꯒꯩ ꯁꯦꯡꯅ ꯑꯁꯪꯕ ꯊꯣꯡꯕꯁꯦ ꯑꯁꯤꯅ ꯍꯦꯟꯅ ꯍꯥꯎꯋꯦꯕꯀꯣ ꯍꯥꯏꯗꯤ ꯑꯇꯣꯞꯄ ꯑꯩ ꯃꯪꯒꯟ ꯎꯇꯤ ꯑꯗꯩ ꯎꯁꯣꯏꯗꯦꯁꯦ ꯀꯩꯁꯨ ꯌꯥꯝ ꯆꯥꯅꯤꯡꯕ ꯈꯣꯠꯄꯕꯨꯗꯤ ꯑꯣꯏꯗꯦ ꯎꯁꯣꯏ ꯍꯥꯏꯇꯥꯥꯔꯒꯗꯤ ꯑꯩꯗꯤ ꯑꯪꯒꯟꯒ ꯇꯧꯔꯒ ꯀꯥꯡꯁꯨꯒꯨꯝꯕ ꯆꯥꯕꯗꯣ ꯑꯗꯨꯅ ꯍꯦꯟꯅ ꯄꯥꯝꯃꯦꯕꯀꯣ ꯊꯑꯣꯏꯅ ꯎꯇꯤ ꯆꯥꯕꯗꯨ ꯌꯥꯝ ꯄꯥꯝꯃꯨꯕꯩ ꯇꯥꯏꯞ ꯇꯧꯕꯗꯣ ꯑꯗꯨꯃꯥꯏꯅ ꯇꯧꯔꯒ ꯑꯩ ꯎꯠꯇꯤ ꯊꯥꯒꯩ ꯁꯦꯡꯅ ꯑꯁꯪꯕꯗꯣ ꯌꯥꯝ ꯆꯥꯅꯤꯡꯉꯦ ꯑꯩꯗꯤ
ꯎꯝ ꯐꯃꯨꯨꯡ ꯆꯪꯉꯕꯣ ꯅꯪꯗꯤ
ꯑ ꯐꯃꯨꯡ ꯆꯪꯉꯦ ꯇꯨꯝꯃ ꯗꯣꯢꯅꯤ ꯉꯥꯛꯇꯪ ꯂꯩꯔꯗꯤ
ꯍꯣꯏ ꯑꯗꯣ ꯑꯩ ꯃꯥꯏ ꯑꯝꯇ ꯇꯥꯊꯣꯛꯎꯒꯤꯒꯦ ꯑꯗꯨꯒ ꯑꯃꯨꯛ ꯀꯩꯅꯣ ꯐꯥꯎꯅꯖꯩ
ꯍꯣꯏ ꯐꯔꯦ ꯐꯔꯦ ꯇꯧꯔꯛꯑꯣ
ꯎꯝ ꯍꯣꯏ ꯍꯣꯏ ꯍꯣꯏ
ꯊꯝꯃꯣ ꯊꯝꯃꯣ
ꯎꯝ ꯊꯝꯃꯣ ꯊꯝꯃꯣ